ꯎꯝ ꯍꯜꯂꯣ
ꯇꯥꯏꯌꯦꯀꯣ
ꯇꯥꯔꯦ ꯀꯝꯗꯧꯔꯤꯒꯦ ꯂꯩꯁꯥꯕꯤ
ꯍꯤꯞꯂꯝꯕꯅꯦ
ꯎꯝ
ꯀꯩꯗꯧꯔꯤꯅꯣ ꯅꯪꯗꯤ
ꯐꯝꯂꯤꯌꯦ ꯐꯃꯨꯡꯗ
ꯁꯥꯕꯅ ꯂꯣꯏꯔꯦ
ꯎꯝ ꯉꯁꯤꯒ ꯍꯌꯦꯡ ꯑꯦ ꯉꯁꯤ ꯁꯤꯒ ꯉꯔꯥꯡꯒꯗꯤ ꯁꯥꯕꯁꯦ ꯈꯔ ꯐꯩꯌꯦ ꯁꯣꯝꯗ
ꯍꯦꯟꯖꯤꯜꯂꯦꯅꯦ ꯑꯈꯣꯏ ꯔꯣꯝꯗꯗꯤ
ꯎꯝ ꯉꯔꯥꯡꯗꯤ ꯐꯥꯎꯅꯗ꯭ꯔꯦꯅꯦ ꯅꯪ ꯅꯪꯕꯨ
ꯑꯥ ꯑꯗꯨꯝ ꯇꯧꯔꯛꯑꯣ ꯃꯔꯛ ꯃꯔꯛꯇ
ꯍꯣꯏ ꯇꯧ ꯑꯩꯕꯨꯗꯤ ꯇꯧꯔꯛꯀꯦ ꯇꯧꯔꯛꯃꯟꯗꯅ ꯁꯥꯎꯅꯤꯡꯗꯣꯏꯔꯥ ꯈꯪꯗꯦ ꯅꯪꯁꯨ ꯇꯧꯔꯛꯑꯣ
ꯔꯤꯡꯗꯤ ꯌꯥꯗ꯭ꯔꯦ
ꯅꯣꯏꯗꯤ ꯂꯩꯁꯥꯕꯤ ꯑꯣ ꯅꯣꯏꯗꯤ ꯂꯩꯁꯥꯕꯤꯅꯤꯅ ꯃꯥꯧꯅ ꯇꯧꯔꯛꯄꯁꯦ ꯄꯥꯝꯃꯝꯃꯣꯏꯗ꯭ꯔꯅ ꯑꯃꯨꯛ ꯏꯀꯥꯏꯕ ꯏꯀꯥꯏꯔꯤꯅꯤꯅꯦ
ꯅꯣꯏꯅ ꯊꯕꯛ ꯆꯤꯂꯝꯒꯗ꯭ꯔ ꯈꯟꯕꯅꯤꯗ ꯑꯩꯈꯣꯏꯗꯤ
ꯎꯞ ꯑꯩꯈꯣꯏꯅꯕꯨ ꯊꯕꯛ ꯂꯩꯕ ꯅꯨꯃꯤꯠ ꯂꯩꯕ꯭ꯔꯗ ꯊꯕꯛ ꯂꯩꯇꯦ ꯊꯕꯛ ꯂꯩꯇ꯭ꯔꯁꯨ ꯀꯣ ꯔꯤꯡ ꯆꯠꯂꯣꯏ ꯊꯕꯛ ꯂꯩꯇ꯭ꯔꯁꯨ ꯑꯉꯥꯡ ꯇꯨꯝꯗ꯭ꯔꯤꯉꯩꯗꯗꯤ ꯂꯥꯡꯕꯀꯣ ꯅꯨꯡꯉꯥꯏꯇꯕ
ꯇꯨꯝꯈ꯭ꯔꯕꯣ ꯍꯧꯖꯤꯛꯇꯤ
ꯎꯝ ꯍꯛ ꯇꯨꯝꯗꯦ ꯃꯄꯥꯟꯗ ꯂꯩ ꯁꯥꯟꯅꯔꯒ ꯂꯩ
ꯀꯔꯤ ꯏꯟꯖꯥꯡ ꯆꯥꯔꯦ ꯑꯌꯨꯛꯇꯤ
ꯎꯝ ꯁꯧꯒ꯭ꯔꯤꯅꯦ
ꯆꯞ ꯃꯥꯟꯅꯔꯦꯅꯦ ꯑꯗꯨꯗꯤ
ꯎꯝ ꯍꯦꯟꯖꯥꯡ ꯍꯪꯕ ꯈꯨꯗꯤꯡ ꯁꯧꯒ꯭ꯔꯤ ꯁ ꯁꯧꯒ꯭ꯔꯤ ꯑꯗꯨꯝ ꯁꯧꯒ꯭ꯔꯤꯗ ꯍꯥꯏꯔꯒ ꯂꯩ ꯗꯣꯏꯅꯦ ꯑꯩꯁꯦ ꯎꯄꯥꯏ ꯂꯩꯇꯕꯒꯤ ꯁꯧꯒ꯭ꯔꯤꯗ ꯇꯥꯔꯦ
ꯁꯨꯒ꯭ꯔꯤꯅ ꯍꯥꯎꯔꯦꯗ
ꯆꯥꯛꯁꯨ ꯌꯥꯝ ꯆꯪꯕ
ꯑꯥ
ꯎꯝꯍꯨꯝ
ꯑꯗꯨꯕꯨ ꯍꯥꯎꯕꯁꯨ ꯆꯥꯅꯤꯡꯉꯤꯅꯦ ꯁꯧꯒ꯭ꯔꯤ ꯈꯛ ꯇꯪ ꯊꯣꯡꯉꯒ ꯆꯥꯕꯗꯨꯗꯤ ꯆꯪꯗꯦꯅꯦ ꯑꯩꯁꯦ
ꯏꯇꯩꯗꯣ ꯂꯩꯍꯜꯂꯣ ꯏꯟꯖꯥꯡ ꯍꯥꯎꯕ
ꯃꯥ ꯂꯩꯇꯕ
ꯍꯜꯂꯛꯇ꯭ꯔꯕꯣ ꯌꯨꯝꯗ
ꯀꯨꯏꯔꯦ ꯍꯜꯂꯛꯇꯕ ꯆꯤꯡꯗ ꯆꯠꯈꯤꯕ
ꯎꯝ
ꯃꯁꯛ ꯀ ꯀꯥꯎꯔꯅꯤꯗ
ꯍꯥꯏ ꯐꯗ ꯐꯥꯎꯟꯎ ꯀꯥꯎꯕ ꯅꯕ
ꯍ ꯐꯥꯎꯕꯕꯨꯗꯤ ꯐꯥꯎꯅ ꯐꯥꯎꯅꯕꯗꯨꯁꯨ ꯅꯨꯡꯉꯥꯏꯇꯦꯅꯦ ꯃꯣꯏꯗꯤ ꯆꯤꯡꯗ ꯂꯩꯕꯒꯤꯀꯣ ꯉꯁꯤꯗꯤ ꯀꯩꯝ ꯆꯠꯊꯣꯛꯑꯔꯣꯏ
ꯑ ꯆꯠꯂꯔꯦ
ꯎ ꯑꯗꯨꯝ ꯌꯨꯝꯗ ꯂꯩꯔꯅꯤ
ꯇꯕꯒ ꯆꯥꯕꯒ ꯑꯗꯨꯝ ꯇꯧꯔꯦ
ꯃꯇꯝꯅꯅꯤ
ꯑ
ꯀꯣꯏꯔꯛꯑꯣ ꯅꯣꯏꯁꯨ ꯅꯣꯡ ꯐꯥꯗꯣꯛ ꯂꯩꯁꯥꯕꯤꯅꯤꯅ
ꯑꯝ ꯀꯣꯏꯔꯀꯦ
ꯐꯣꯟꯗ ꯈꯛꯇꯪꯗꯤ ꯑꯗꯨꯝ ꯑꯩꯈꯣꯏꯅꯤꯁꯦ ꯍꯥꯟꯅꯗꯒꯤ ꯑꯗꯨꯝ ꯂꯩꯁꯥ ꯑꯩ ꯌꯨꯝ ꯄꯥꯟꯗ꯭ꯔꯤꯉꯩꯗꯒꯤ ꯑꯗꯨꯝ ꯐꯥꯎꯅꯕ ꯁꯛꯇꯤ ꯁ ꯎ ꯎꯗ꯭ꯔꯔꯤ
ꯑꯗꯨ꯭ꯔꯦ ꯅꯪ
ꯑꯗꯨꯅꯦ ꯑꯗꯨꯅ ꯀꯣꯏꯔꯛꯑꯣ ꯅꯣꯏ
ꯅꯪ ꯅꯕꯥꯥꯔꯁꯣꯟ ꯁꯤꯝ ꯁꯤꯈꯤꯕꯗꯒꯤꯀꯣ ꯑꯗꯨꯝ ꯃꯥꯡꯈ꯭ꯔꯕ
ꯑꯗꯨꯅꯦ ꯑꯩꯒꯤꯗꯨꯁꯨ ꯁꯤꯈ꯭ꯔꯦ
ꯎꯝ
ꯂꯩꯇ꯭ꯔꯦ ꯑꯩꯒꯤꯗꯨꯁꯨ ꯑꯅꯧꯕꯅꯦ ꯑꯩꯒꯤꯁꯦ ꯑꯃꯨ
ꯎꯝ ꯈꯪꯗ꯭ꯔꯦ ꯍꯧꯖꯤꯛꯀꯥꯟꯁꯦ
ꯂꯩꯕ ꯅꯨꯡꯉꯥꯏꯕ꯭ꯔꯣ ꯅꯣꯏ ꯈꯛꯇ
ꯅꯨꯡꯉꯥꯏ ꯅꯨꯡꯉꯥꯏ ꯍꯣꯏ ꯃꯩꯕꯨ ꯂꯥꯛꯑꯗꯤꯀꯣ ꯅꯨꯡꯉꯥꯏꯔꯦ ꯃ ꯂꯥꯛꯥꯛ꯭ꯔꯗꯤꯅꯅꯨꯡꯉꯥꯏꯇꯦ
ꯎꯝ
ꯍꯧꯖꯤꯛ ꯀꯥꯟ ꯗꯤ ꯃꯩ ꯃꯩ ꯂꯥꯛꯇ꯭ꯔꯗꯤ ꯐꯣꯟꯁꯨ ꯄꯥꯏꯕ ꯌꯥꯗ꯭ꯔꯦ
ꯑ
ꯎꯝ
ꯅꯣꯏꯒꯤ ꯁꯥꯏꯒ ꯀꯣꯏꯕꯒ ꯆꯠꯇꯔꯣ ꯅꯣꯏ ꯅꯪꯗꯦ
ꯃꯁ ꯎꯗꯕ ꯀꯏꯅꯦꯗꯥ
ꯀꯔꯔꯤꯒꯤꯅ ꯅꯪꯁꯨ ꯐꯣꯟꯟꯗꯄ ꯀ
ꯃꯥꯁꯨ ꯊꯕꯛ ꯆꯤꯟꯕ
ꯈꯟ ꯃꯥꯟꯅꯗꯕ ꯁꯤ ꯌꯥꯝ ꯔꯣꯝꯗ ꯐꯕꯁꯨ ꯂꯩ ꯐꯠꯇꯕꯁꯨ ꯂꯩ
ꯈꯗ꯭ꯔꯦꯗ
ꯅꯪꯁꯨ ꯑꯩꯒ ꯆꯞ ꯃꯥꯟꯅꯔꯅꯤ ꯅꯣꯏꯗ ꯂꯥꯛꯑꯗꯤ
ꯀꯃꯥꯏꯅ
ꯇꯣꯉꯥꯜꯂꯦꯗꯅ ꯃꯣꯏꯅ ꯑꯃꯨꯛ ꯑꯗꯨꯒꯤ
ꯈꯪꯗꯔꯦꯗ
ꯑꯩꯁꯨ ꯇꯣꯉꯥꯟꯕꯗꯅꯦ ꯑꯩꯅ ꯑꯩ ꯑꯩꯅ ꯍꯦꯟꯅ ꯀꯩꯅꯣ ꯇꯧꯔꯦꯗ ꯅꯪꯕꯨꯗꯤ ꯈꯔꯥ ꯐꯥꯔꯦ
ꯅꯨꯄꯥ ꯉꯥꯛꯇ ꯃꯈꯣꯏꯁꯨ
ꯑꯩꯒꯤꯅ ꯇꯣꯉꯥꯟꯕꯗ ꯅꯠꯇꯅ ꯆꯥꯕ ꯊꯛꯄ ꯁꯦꯠꯄ ꯆꯥꯕ ꯑꯁ ꯂꯣꯏꯅ ꯍꯨ ꯎꯝꯕꯗꯣ
ꯑꯥ ꯂꯩꯁꯥꯔꯤꯉꯥꯏ ꯄꯨꯟꯁꯤ ꯀ ꯍꯧꯖꯤꯛ ꯂꯨꯍꯣꯡꯕꯒꯀꯣ ꯀꯔꯝꯕꯅ ꯍꯦꯟꯅ ꯅꯨꯡꯉꯥꯏꯌꯦ
ꯍ ꯒꯥꯔꯤ ꯍꯥꯏꯁꯤꯔꯥ ꯑꯃꯃꯝꯗꯤ ꯑꯗꯨꯝ ꯅꯨꯡꯉꯥꯏꯕ ꯂꯩꯌꯦꯗꯅ ꯂꯩꯁꯥꯔꯤꯉꯩꯗꯁꯨ ꯅꯨꯡꯉꯥꯏ ꯃꯧ ꯑꯣꯏꯕꯗꯁꯨ ꯉꯥꯏ ꯑꯃꯔꯣꯝꯗ ꯍꯥꯏꯔꯗꯤ ꯑꯃꯨꯛ ꯀꯔꯤ ꯍꯥꯏꯁꯤꯔꯥ ꯃꯤ ꯃꯤꯕꯨ ꯑꯩꯕꯨ ꯌꯥꯝ ꯅꯨꯡꯁꯤꯕꯤꯕ ꯑꯩꯕꯨ ꯎꯝ ꯐꯖꯅ ꯂꯣꯏꯅꯕꯤꯕꯗ ꯂꯩꯕ ꯐꯪꯕ ꯍꯥꯏꯕꯁꯤꯁꯨ ꯅꯨꯡꯉꯥꯏꯕ ꯑꯃꯅꯤꯗꯅ ꯅꯨꯄꯤ ꯅꯨꯄꯤꯒꯤꯗꯤ
ꯑ
ꯑꯝꯇ ꯑꯗꯨꯔꯣꯝꯗ ꯈꯜꯂꯗꯤ ꯅꯨꯡꯉꯥꯏ ꯍ ꯌꯨꯝ ꯄꯥꯜꯂꯨꯔꯒ ꯑꯩꯒꯤ ꯅꯨꯄꯥꯒꯨꯝꯕꯅ ꯐꯠꯇꯕꯤꯗ ꯇꯧꯔꯒ ꯂꯩꯔꯗꯤ ꯅꯨꯡꯉꯥꯏꯕ ꯅꯨꯡꯉꯥꯏꯐꯝ ꯈꯪꯉꯣꯏꯗꯅ
ꯎꯝ
ꯑꯃꯔꯣꯝꯗ ꯍꯥꯏꯔꯗꯤ ꯐꯩ
ꯂꯨꯅ ꯇꯧꯕꯤꯔꯝꯒꯥꯅꯤꯗ ꯅꯪꯕꯨꯗꯦ
ꯍꯣꯏ ꯍꯧꯖꯤꯛꯄꯨꯗꯤ ꯇꯧꯋꯦ ꯀꯩꯁꯨ ꯇꯧꯗꯦ ꯎꯝ ꯈꯔ ꯑꯍꯟꯁꯨ ꯑꯣꯏꯕꯒꯤꯀꯣ
ꯀꯪꯉꯦ ꯆꯥꯛ ꯌꯥꯝ ꯄꯤꯖꯋꯣ ꯅꯍꯥꯟꯀꯣ ꯀꯪꯂꯥꯗ ꯀꯪꯂꯥ ꯂꯝꯕꯤꯗꯀꯣ ꯊꯦꯡꯅꯩꯌꯦ
ꯎꯝ
ꯀꯨꯏꯔꯦꯗ
ꯎꯝ ꯈꯪꯗꯦ ꯗꯨꯝ ꯁꯔꯥꯁꯨ ꯃꯣꯢꯗꯤ ꯀꯥꯡꯕꯖꯥꯠꯅꯤꯗ ꯃꯥ ꯈꯛꯇ ꯅꯠꯇꯦ ꯃꯕꯨꯡꯁꯤꯡꯁꯨ ꯃꯣꯏꯒꯤ ꯃꯤꯁꯤꯡꯁꯦ ꯂꯣꯏꯅ ꯀꯪꯕꯅꯦ
ꯎꯝ ꯏ ꯅꯥ ꯑꯣꯏꯔꯝꯅꯤ ꯗꯨꯗꯤ
ꯎꯝ ꯎꯝ ꯅꯨꯄꯥꯁꯨ ꯀꯪꯕꯅꯦ ꯏꯁꯥꯡ ꯁꯥꯡꯉꯒꯀꯣ
ꯑꯥ
ꯃꯀꯣꯛ ꯇꯥꯡꯉꯒ ꯃꯀꯣꯛ ꯄꯤꯛꯑꯒ ꯃꯣꯏꯗꯤ ꯑꯗꯨꯝ ꯇꯧ ꯂꯣꯏꯅ ꯇꯧꯕꯅꯦ
ꯝ
ꯐꯣꯟ ꯇꯧꯕꯁꯤ ꯅꯠꯇꯅ ꯃꯇꯝ ꯂꯦꯟꯐꯝ ꯈꯪꯗ꯭ꯔꯦ
ꯎꯝ ꯈꯔ ꯂꯩꯕ ꯅꯨꯡꯉꯥꯏꯔꯦꯗ ꯐꯣꯟ ꯇꯧꯕꯗꯒꯤ
ꯎꯝ ꯑꯩꯗꯤ ꯃꯩ ꯂꯥꯛꯇ꯭ꯔꯗꯤ ꯑꯃꯨꯛ ꯇꯧꯕ ꯌꯥꯔꯣꯏ
ꯃꯩ ꯆꯥꯡ ꯅꯥꯏꯗꯕ꯭ꯔꯥ ꯅꯣꯏꯔꯣꯝꯗ
ꯎꯝ ꯃꯔꯛ ꯃꯔꯛꯇ ꯃꯨꯠꯄ ꯑꯁ ꯅꯨꯡꯁꯥ ꯁꯥꯕ ꯃꯇꯝꯗꯒ ꯃꯨꯠꯂꯗꯤ ꯀꯣ ꯂꯩꯐꯝ ꯈꯪꯗꯕꯅꯦ
ꯎꯝ
ꯂꯩꯕꯥꯛ ꯃꯈꯥꯗ ꯐꯝꯃꯒ ꯈꯥꯉꯅꯤ
ꯎꯝ
ꯑꯩꯒꯤ ꯑꯩꯒꯤ ꯁꯤꯁꯤꯒꯣ ꯄꯩꯁꯥ ꯍꯥꯞ ꯐꯠꯇꯕꯒꯤ ꯃꯩ ꯂꯥꯛꯇ꯭ꯔꯗꯤ ꯐꯣꯟ ꯇꯧꯕ ꯌꯥꯗꯦ
ꯄꯨꯡꯈꯅꯤ ꯉꯁ ꯀꯣ ꯃ ꯃꯃꯥ ꯑꯗꯏ ꯌꯥꯝꯆꯥ ꯑꯗꯨꯅꯅ ꯍꯕꯁꯨ ꯊꯤ ꯟꯁꯤ ꯍꯥꯏꯗ
ꯎꯝ
ꯎꯝ
ꯌꯗ ꯂꯑꯣ ꯏꯁꯨ ꯆꯒꯦ
ꯍꯥꯥ
ꯏꯁꯤꯡ ꯁ ꯃꯐꯝ ꯂꯩꯕꯗꯣ ꯏꯔꯣꯏꯕ ꯃꯐꯝ ꯂꯩꯕꯗꯣ
ꯎꯝ ꯑꯁ ꯑꯗꯨꯁꯨ ꯌꯥꯝ ꯀꯩꯅꯣ ꯇꯧꯕꯅꯤꯅꯦ ꯑꯩꯅ ꯑꯩꯅ ꯍꯥꯏꯕ ꯑꯗꯨꯗ ꯆꯪꯉꯒ ꯁꯥꯟꯅꯔꯒ ꯆꯠꯇꯧ ꯁꯨꯔꯨꯄꯗ ꯏꯟꯖꯥꯡ ꯍꯥꯎꯔꯒ ꯌꯦꯟꯁꯥꯡ ꯍꯥꯡꯅ ꯆꯥꯕꯅ ꯐꯩ ꯍꯥꯏꯅ ꯈꯜꯂꯝꯃꯤ
ꯑꯅ ꯏꯗꯤꯅ ꯄꯂꯦ
ꯍꯧꯖꯤꯛꯄꯨꯗꯤ ꯈꯔ ꯑꯉꯥꯡ ꯑꯣꯏꯔꯤ ꯈꯔ ꯆꯥꯎꯕ ꯀꯥꯟꯗ ꯃꯔꯛ ꯃꯔꯛꯇ ꯀꯣꯏꯕ ꯄꯨꯕꯤꯗꯣꯏꯅꯦ
ꯑꯗ ꯁꯍꯤ ꯐꯥꯔꯔꯤꯍꯣ
ꯌꯨꯝꯗ ꯑꯗꯨꯝ ꯂꯩꯁꯟꯕꯗꯣ ꯑꯉꯥꯡꯁꯤꯡꯁꯨ ꯃꯣꯏꯁꯨ ꯋꯥꯈꯜ ꯊꯣꯛꯑꯣꯏꯕ ꯑꯗꯨꯅ ꯈꯔ ꯆꯥꯎꯔꯗꯤ ꯀꯣꯏꯕ ꯈꯔ ꯈꯔ ꯄꯨꯕꯤꯗꯣꯏꯅꯦ ꯃꯣꯏꯒꯤ ꯂꯧ ꯂꯧꯁꯤꯡ ꯍꯥꯏꯒꯗ꯭ꯔꯥ ꯈ ꯈꯔ ꯒ꯭ꯌꯥꯟ ꯊꯣꯛꯅꯤꯡꯉꯥꯏ ꯒ꯭ꯌꯥꯟ ꯂꯧꯁꯤꯡ ꯊꯣꯛꯅꯤꯡꯉꯥꯏ
ꯏꯗꯣ ꯃꯒꯅꯤ ꯍꯥꯏ ꯃꯒꯗ
ꯍꯥꯥ
ꯁꯤꯗ ꯑꯗꯨꯝ ꯂꯩꯕ ꯅꯨꯡꯉꯥꯏꯕꯅ
ꯎꯝ ꯊꯦꯡꯅ ꯇꯥꯔꯗꯤ ꯅꯪꯒꯤ ꯈꯣꯟꯖꯦ
ꯏꯝꯐꯥꯜꯗꯀꯣ ꯂꯩꯕ ꯅꯨꯡꯉꯥꯏꯕ꯭ꯔꯣ ꯍꯥꯏꯕ
ꯑꯣ ꯍꯣꯏ ꯅꯨꯡꯉꯥꯏ ꯄꯩꯁꯥꯕꯨ ꯂꯩꯔꯕ ꯑꯗꯨꯝ ꯅꯨꯡꯉꯥꯏꯔꯦ ꯍꯧꯖꯤ
ꯀꯣꯏ ꯩ ꯑꯦꯝ ꯆꯄꯄꯥ ꯃꯥ ꯂꯩꯦꯗꯅꯣꯗꯤ
ꯑꯩ ꯆꯠꯄ ꯐꯪꯗ꯭ꯔꯦ ꯆꯠꯇꯦ ꯑꯅꯣꯡ ꯐꯠꯇ ꯣ ꯈꯀꯅꯤ ꯑꯗ ꯆ ꯊꯣꯛꯄꯗ
ꯆꯠꯊꯣꯛꯄ ꯐꯪꯗꯕꯒꯤꯀꯣ
ꯑꯩꯅ ꯉꯥꯡꯉꯕꯅꯦ ꯃꯤꯗꯤ ꯃꯥꯒꯤ ꯃꯇꯨꯒ ꯃꯆꯥꯒ ꯄꯨꯂꯞ ꯄꯨꯜꯂꯞ ꯎ ꯄꯨꯟꯅ ꯀꯣꯏꯕꯒ ꯆꯠꯂꯤ ꯅꯪꯗꯤ ꯄꯨꯁꯨ ꯄꯨꯕꯤꯗꯦ ꯆꯠꯁꯨ ꯆꯠꯂꯨ ꯍꯥꯏꯗꯦꯅ ꯆꯩꯔꯕꯅꯦ
ꯊꯕꯛ ꯆꯤꯟꯕꯒꯤ ꯑꯣꯏꯔꯝꯒꯅꯤ ꯃꯥꯁꯨ
ꯈꯪꯗꯅꯔ ꯈꯪꯗꯦ ꯈꯨꯟ ꯐꯥꯎ ꯆꯠꯇ꯭ꯔꯤ ꯑꯩꯁꯦ ꯍꯦꯛ ꯃꯣꯏꯗ ꯂꯥꯛꯄꯗꯒꯤ ꯈꯨꯟ ꯆꯠꯇ꯭ꯔꯤ
ꯑꯣ
ꯑꯉꯛꯄꯒꯤ ꯃꯤꯅꯦ ꯑꯩꯁꯦ
ꯆꯠꯁꯦ ꯍꯥꯏꯌꯣꯅꯦ
ꯑ ꯄꯨꯕꯤꯃꯟꯗꯕꯒꯤꯀꯣ ꯁꯥꯎꯅꯤꯡꯕꯒꯤ ꯃꯊꯪꯗꯤ ꯈꯨꯟ ꯆꯠꯁꯤ ꯌꯨꯝ ꯆꯠꯁꯤ ꯍꯥꯏꯔꯗꯤ ꯑꯩ ꯁꯨꯛꯆꯠ ꯆꯠꯂꯔꯣꯏ ꯍꯥꯏꯔꯕꯅꯦ ꯆꯍꯤ ꯑꯅꯤꯌꯥꯝ ꯂꯥꯛꯑꯐꯥꯎ ꯆꯠꯂꯁꯤ ꯍꯥꯏ ꯍꯥꯏꯕꯗꯣ ꯑꯝꯐꯥꯎ ꯍꯥꯏꯗꯕꯒꯤ ꯁꯥꯎꯒ
ꯅꯪꯉꯣꯟꯗꯒꯌꯥ ꯃ ꯍꯟꯕ꯭ꯔꯥ
ꯍꯣꯏ ꯍꯟꯕꯅꯦ
ꯍꯕꯅꯁꯤ
ꯃꯥꯅ ꯃꯥꯅ ꯉꯟꯅꯩ ꯃꯌꯨꯝ ꯅꯨꯄꯤ ꯊꯤꯔꯗꯤꯀꯣ ꯏꯄꯥꯒꯨꯝꯕ ꯑꯣꯏꯕ ꯌꯥꯒꯅꯤ
ꯀꯨꯟꯊ꯭ꯔꯥ ꯁꯨꯔꯝꯔꯣꯏꯀꯣ ꯅꯪꯗꯤ
ꯑꯣꯏ ꯁꯨꯗ꯭ꯔꯔꯤ ꯑꯉꯥꯡꯅꯦ ꯀꯩꯅꯣ
ꯋꯥꯟꯒꯤꯗꯤ ꯍꯟꯃꯔꯥ